ꯑꯦ
ꯅꯪꯕꯨ ꯋꯥꯔꯤ ꯁꯥꯟꯅꯔꯒ ꯑꯗꯨꯝ ꯂꯩꯔꯤꯅꯦ ꯍꯧꯖꯤꯛꯇꯤ
ꯆꯥꯛꯇꯤ ꯆꯥꯕ꯭ꯔ
ꯆꯥꯛ ꯆꯥꯛ ꯆꯥꯗ꯭ꯔꯤꯌꯦꯗ
ꯊꯦꯡꯉꯦꯍꯦ
ꯍꯧꯖꯤꯛꯕꯨꯨ ꯊꯦꯡꯉꯝꯃꯣꯏꯅꯦ ꯊꯦꯡꯉꯝꯃꯣꯏꯗ ꯅꯪꯁꯨ ꯑꯗꯨꯃꯥꯏꯅ ꯍꯥꯏꯅꯨꯗ
ꯊꯦꯡꯉꯦꯅꯦ
ꯄꯨꯡ ꯇꯔꯦꯠ ꯃꯈꯥꯏ ꯑꯤꯁ ꯃꯇꯝ ꯐꯠꯇꯦ ꯀꯥꯏꯅꯒ ꯑꯣꯏ ꯌꯥꯝ ꯒ꯭ꯌꯥꯟ ꯇꯕꯗꯣ
ꯍꯧꯖꯤꯛ ꯅꯪ ꯀꯥꯏꯗ ꯂꯩꯕ꯭ꯔꯥ
ꯑꯩꯔꯥ
ꯎꯝ
ꯇꯤꯌꯥꯗ ꯄꯥꯏꯔꯒ ꯆꯠꯂꯦ ꯄꯥꯏꯁꯨ ꯄꯥꯏꯔꯒ ꯑꯃꯨꯛꯀ ꯆꯠꯁꯨ ꯆꯠꯄꯅꯦ
ꯃꯄꯥꯟꯗ ꯂꯩ
ꯀꯩꯅꯣ ꯃꯅꯨꯡꯗ ꯂꯩ
ꯃꯄꯥꯟꯗ ꯍꯥꯏꯕꯁꯦ
ꯌꯦꯟ ꯇꯥꯏꯗ ꯂꯩꯇꯗ ꯂꯩꯠ ꯑꯗꯨꯗ ꯃꯅꯨꯡꯗ ꯂꯩ ꯑꯗꯨꯝꯒꯅ ꯇꯥꯕꯤꯔꯣ
ꯎꯝ ꯅꯪꯗꯤ ꯆꯥꯕꯣ ꯑꯩꯕꯨ ꯌꯥꯝ ꯊꯦꯡꯉꯦ ꯍꯥꯏꯁꯤꯕꯣ
ꯍꯣꯏ ꯆꯥꯔꯅꯦ ꯑꯗꯤ
ꯀꯩ ꯃꯊꯦꯜ ꯆꯥꯕꯔꯤꯅꯣ
ꯉꯁꯤ ꯎꯁꯣꯏ ꯆꯥꯏ
ꯑꯁ ꯑꯩ ꯉꯁꯥꯏ ꯎꯁꯣꯏꯒꯤ ꯋꯥꯔꯤ ꯎꯁꯣꯏ ꯎꯇꯤ ꯆꯥꯅꯤꯡꯉꯦ ꯍꯥꯏꯅꯀꯣ ꯑꯩ ꯉꯁꯥꯏꯒꯤ ꯋꯥꯔꯤ ꯋꯥꯔꯤ ꯁꯥꯔꯒ ꯂꯩꯕꯅꯦꯀꯣ
ꯑ ꯇꯥꯂꯦꯍꯦ ꯍꯨꯁꯣꯏꯁꯤꯗꯤ
ꯀꯩꯅꯣ ꯍꯥꯏꯔꯤꯁꯤꯕꯣ ꯅꯪ ꯌꯥꯝ ꯅꯨꯡꯉꯥꯏꯗ꯭ꯔꯕꯣ ꯉꯁꯤ ꯎꯁꯣꯏ ꯄꯤꯕꯒꯤ ꯒꯤ
ꯅꯨꯃꯤꯠ ꯈꯨꯗꯤꯡ ꯎꯁꯣꯏ ꯆꯥꯕꯀꯣ
ꯑꯗꯣ ꯊꯣꯡꯕ ꯀꯩꯅꯣ ꯇꯧꯋꯣ ꯅꯣꯡꯃ ꯀꯩꯅꯣ ꯇꯧꯒ ꯅꯣꯡꯃꯥ ꯑꯝꯃꯦꯠ ꯃꯦꯠꯄꯒꯨꯝꯕꯗ ꯑꯗꯨꯝ ꯆꯥꯎꯥꯋꯣ ꯅꯣꯡꯃ ꯑ ꯀꯩꯅꯣ ꯎꯇꯤꯒꯨꯝꯕ ꯆꯥꯎꯋꯣ ꯅꯣꯡꯃ ꯏꯟꯁꯥꯡ ꯊꯣꯡꯉꯒ ꯑꯗꯨꯝ ꯆꯥ ꯑꯗꯨꯝ ꯆꯥꯎꯥꯛꯑꯣꯣ
ꯑꯩ ꯎꯇꯤ ꯆꯥꯔꯤꯍꯦ
ꯑꯣ ꯀꯩꯒꯦ ꯑꯁ ꯅꯪꯁꯤꯗꯤꯀꯣ ꯑꯁ ꯇꯧꯋꯤꯗꯥ ꯈ꯭ꯋꯥꯏꯗꯒꯤ ꯍꯥꯎꯕꯗꯣ
ꯎꯠꯇꯤ ꯎꯇꯤꯗꯤ ꯀꯨꯀꯤꯁꯤꯡꯅꯤ
ꯇꯜꯂꯍꯦ ꯅꯪ ꯁꯤꯁꯨ ꯀꯣ ꯌꯥꯔꯦ ꯌꯥꯔꯦ ꯌꯥꯔꯦ ꯇꯣꯛꯔꯣꯀꯣ ꯑꯗꯨꯒꯤꯗꯣ ꯇꯣꯄꯤꯔꫭ ꯑꯁ ꯅꯪꯁꯤꯗꯦꯕꯀꯣ ꯑꯗꯣ ꯍꯥꯏꯔꯒꯀꯣ
ꯎꯝ
ꯎꯝ ꯍꯥꯏꯕꯤꯔꯔꯣꯏꯗ
ꯀꯥꯏꯩꯅꯗꯒꯤꯅꯣꯅ
ꯑꯩꯔ ꯑꯁ ꯑꯩꯁꯨ ꯈꯪꯗꯦ
ꯎ
ꯅꯪꯀꯣ ꯑꯗꯨꯃꯥꯏꯅ ꯍꯥꯏꯅꯨ ꯀꯩꯅꯣꯅ ꯉꯔꯥꯡ ꯑꯉꯥꯡ ꯃꯆꯥ ꯑꯃꯅ ꯍꯥꯏꯕꯗ ꯑꯗꯨꯒꯨꯝꯅ ꯍꯥꯏꯅꯤ ꯍꯪꯅꯨ ꯍꯥꯏꯕꯤꯔꯣꯏ ꯈꯨꯝꯕꯤꯔꯣꯏ ꯑꯗꯨꯒꯨꯝꯕ ꯋꯥꯗꯣ ꯍꯪꯅꯨ ꯍꯥꯏꯌꯦ ꯍꯥꯏꯕ ꯉꯥꯡꯕ
ꯀꯩꯒꯤ
ꯑꯁ ꯅꯪ ꯈꯪꯗ꯭ꯔꯤꯕꯣ
ꯑꯗꯨꯝ ꯈꯪꯅꯕ ꯌꯥꯏꯗꯅ
ꯑꯗꯣ ꯂꯩꯕꯅꯦ ꯑꯉꯥꯡ ꯑꯃꯅꯀꯣ ꯍꯪꯕ ꯃꯇꯝꯗ ꯈꯪꯗꯦ ꯍꯪꯔꯛꯀꯅꯨ
ꯅꯪ ꯀꯩꯅꯣ ꯍꯥꯏꯕ ꯅꯪꯕꯨ ꯀꯔꯤ ꯂꯥꯏꯔꯤꯛ ꯀꯌꯥ ꯐꯥꯎ ꯇꯝꯈ꯭ꯔꯣ ꯑꯗꯨꯝ ꯑꯗꯨꯝ ꯃꯥꯒꯤ ꯃꯔꯝꯗ ꯑꯗꯨꯝ ꯍꯪꯉꯛꯄꯗꯣ ꯍꯪꯕ ꯃꯇꯝꯗ ꯑꯩꯈꯣꯏꯒꯤ ꯃꯔꯨꯞ ꯑꯃꯅꯅꯦꯕ ꯑꯩꯈꯣꯏ ꯃꯔꯨꯞ ꯅꯨꯄꯥ ꯑꯃꯅꯀꯣ ꯋꯥꯔꯤ ꯁꯅꯔꯒ ꯍꯪꯕ ꯑꯗꯨꯗ ꯑꯉꯥꯡꯁꯨ ꯃꯥꯜꯂꯤꯕ ꯑꯁꯤꯒꯨꯝꯕ ꯋꯥꯁꯦ ꯍꯪꯅꯨ ꯍꯥꯏꯕꯅꯦ ꯃꯥꯅ ꯇꯧꯕꯗꯣ
ꯐꯖꯅ ꯍꯥꯏꯕꯅꯦ ꯑꯗꯨꯃꯥꯏꯅ ꯍꯪꯅꯣ ꯈꯨꯝꯕꯤꯔꯣꯏ ꯈꯪꯗꯦ
ꯑꯩꯁꯨ ꯍꯥꯡꯒꯦ ꯅꯪꯉꯣꯟꯗ ꯍꯪꯒꯦ ꯍꯪꯒꯦ
ꯑꯦ ꯑꯗꯨ ꯑꯣꯏꯔꯗꯤ ꯑꯩꯁꯨ ꯑꯗꯨ ꯑꯉꯥꯡ ꯑꯗꯨꯋꯥꯏ ꯑꯗꯨꯃꯥꯏꯅ ꯈꯨꯝꯈꯅꯤ
ꯑꯩꯗꯤ ꯍꯪꯒꯦ
ꯀꯩꯅꯣ ꯇꯧꯕꯅꯣ ꯍꯧꯖꯤꯛ ꯆꯥꯛ ꯆꯥꯕ ꯄꯨꯡ ꯀꯌꯥꯗ ꯇꯨꯝꯕꯅꯦ
ꯍꯣꯏꯗꯤ ꯆꯤꯡꯅ ꯂꯩꯕꯅꯦ ꯑꯗꯨꯅ ꯑꯗꯨ ꯑꯗꯨꯝ ꯉꯟꯅ ꯆꯥꯕꯅꯦ
ꯍꯣꯏ ꯇꯥꯎꯕꯨꯗꯤ ꯇꯧ ꯑꯩꯈꯣꯏꯗꯤ ꯑꯁ ꯍꯣꯏ ꯃꯤꯁꯤꯡꯗꯤ ꯑꯗꯨꯝ ꯆꯥꯟꯅꯩꯌꯦꯀꯣ ꯑꯗꯣ ꯑꯩꯈꯣꯏꯗꯤ ꯊꯦꯡꯅꯁꯨ ꯆꯥꯏꯗ ꯌꯨꯝ ꯆꯠꯂꯀꯥꯟꯗꯁꯨꯀꯣ
ꯑꯥ
ꯑꯩꯈꯣꯏ ꯑꯩꯈꯣꯏꯗꯤ ꯌꯨꯝ ꯌꯨꯝꯗꯁꯨ ꯑꯗꯨꯝ ꯊꯕꯛꯇꯣ ꯃꯝꯔꯤꯐꯥꯎ ꯑꯗꯨꯝ ꯊꯕꯛ ꯇꯧꯕꯅꯤꯅꯀꯣ ꯆꯥꯛꯇꯣ ꯑꯗꯨꯝ ꯊꯦꯡ ꯊꯦꯡꯅ ꯆꯥꯏꯌꯦꯕ ꯑꯗꯣ ꯑꯩꯈꯣꯏꯒꯤ ꯊꯪꯅꯕ ꯌꯨꯝꯗꯣ ꯃꯣꯏꯅ ꯆꯥꯛꯇꯣꯛꯑꯒ ꯊꯣꯛꯂꯛꯄꯗꯣ ꯑꯩꯈꯣꯏꯗꯤ ꯆꯥꯛ ꯌꯦꯟꯁꯥꯡ ꯊꯣꯡꯕ ꯍꯧꯈꯤꯔꯣꯏ ꯅꯣꯡ ꯆꯨꯕ꯭ꯔꯥ ꯅꯦꯗ
ꯍꯧꯖꯤꯛꯀꯤ ꯆꯨꯗꯦ
ꯉꯁꯥꯏ ꯆꯨꯕ꯭ꯔꯥ
ꯎꯝ
ꯑꯩꯈꯣꯏꯁꯨ ꯉꯁꯥꯏꯗ ꯆꯨꯔꯛꯏꯅꯦ
ꯌꯥꯝ ꯁꯥꯏꯍꯦ ꯍꯧꯖꯤꯛꯀꯥꯟꯁꯤꯗꯤ
ꯎꯝ ꯅꯣꯡ ꯇꯥꯕ ꯇꯨꯡꯗꯀꯣ ꯅꯣꯡ ꯇꯥꯈꯤꯕ ꯃꯇꯨꯡꯗ ꯈꯔ ꯏꯪꯉꯦ ꯑꯗꯣ ꯉꯁꯤ ꯑꯌꯨꯛꯇꯤ ꯑꯌꯨꯛ ꯄꯨꯡ ꯇꯔꯥ ꯇꯔꯥꯃꯊꯣꯏ ꯑꯁ ꯑꯗꯨ ꯃꯇꯝꯗꯗꯤꯀꯣ
ꯑꯥ ꯎꯝꯆꯥꯛ ꯅꯥꯕꯅ ꯂꯣꯏꯔꯕꯅꯦ ꯅꯨꯡꯁꯥꯕꯨꯗꯤ ꯊꯣꯛꯇꯦꯕ ꯑꯗꯨ ꯑꯁ ꯐꯖꯅ ꯍꯨꯃꯥꯡ ꯊꯣꯛꯄ ꯋꯥꯅꯤꯗ ꯃꯁꯤ ꯁꯤꯗꯤ ꯑꯗꯣ ꯅꯣꯡ ꯂꯥꯛꯇꯣꯏꯕ ꯃꯇꯝꯁꯦ ꯑꯗꯨꯃꯥꯏꯅ ꯇꯧꯋꯦ ꯍꯥꯏꯗꯅꯣꯀꯣ
ꯑꯥ
ꯑꯗꯨꯒꯤ ꯃꯥꯜꯂꯦꯕ
ꯈꯔ ꯅꯨꯡꯉꯥꯏꯍꯦ ꯅꯣꯡ ꯆꯨꯕꯒꯤ
ꯎꯝ ꯅꯣꯡ ꯆꯨꯕꯤꯗ ꯈꯔꯦ ꯏꯪꯉꯦꯀꯣ ꯅꯣꯏ ꯂꯩꯕ ꯃꯐꯝꯗ ꯀꯩ ꯑꯌꯥꯝꯕ ꯃꯇꯝꯗ ꯑꯗꯨꯝ ꯏꯪꯕ꯭ꯔꯥ ꯑꯌꯥꯝ ꯀꯔꯝꯕ ꯃꯇꯝꯗ ꯑꯗꯨꯝ ꯁꯥꯕ꯭ꯔꯥ
ꯑꯪ ꯃꯦꯗꯥ ꯍꯥꯏꯕ
ꯅꯪ ꯈꯪꯗ꯭ꯔꯒ ꯑꯩ ꯈꯪꯗꯣꯏ ꯑꯩ ꯈꯪꯒꯗ꯭ꯔꯅꯦ
ꯍꯪꯒꯅꯨ ꯁꯤꯒꯨꯝꯕ
ꯏ ꯌꯥꯏ ꯅꯪꯁꯨ
ꯑꯗꯨꯝ ꯌꯥꯕꯅꯤ
ꯌꯥꯏꯅꯦ ꯀꯝ ꯀꯥꯏꯗꯦ ꯌꯥꯏ ꯌꯥꯏ
ꯃꯅꯤꯄꯨꯔꯤ ꯉꯥꯡꯕ ꯍꯩꯇꯦ ꯀꯣ ꯑꯩ
ꯑꯦꯁ ꯁꯨꯛ ꯍꯩꯔꯤꯁꯤꯗꯤ ꯀꯩꯅꯣ ꯑꯩꯁꯨ ꯍꯩꯇꯦꯗ
ꯆꯤꯟꯒꯤ ꯊꯣꯛꯄ ꯑꯗꯨꯝ ꯉꯥꯡꯕꯅꯤ
ꯐꯩꯅꯦ ꯑꯗꯣ ꯇꯝꯗ꯭ꯔꯗꯤ ꯍꯩꯔꯔꯣꯏꯗꯅ
ꯑꯁꯦꯡꯕ ꯍꯥꯏꯌꯣꯅꯦ ꯅꯪ ꯀꯥꯏꯗꯒꯤꯅꯣ
ꯑꯩꯔꯣ ꯍꯌꯦꯡꯒꯦ ꯍꯥꯏꯕꯤꯒꯦ
ꯍꯌꯦꯡꯈꯩ ꯅꯨꯃꯤꯠ ꯐꯥꯕ ꯅꯨꯃꯤꯠ ꯌꯦꯡꯂꯡꯒ ꯍꯥꯏꯕꯤꯒꯦ
ꯑꯗꯣ ꯅꯪ ꯅꯪ ꯎꯁꯣꯏ ꯆꯥꯅꯤꯡꯗꯦ ꯍꯥꯏꯗꯅ ꯑꯗꯣ ꯑꯇꯣꯞꯄꯗꯤ ꯀꯩ ꯀꯩ ꯆꯥꯅꯤꯡꯗꯕꯅꯦꯅꯪ
ꯎꯠꯇꯤꯁꯨ ꯆꯥꯗꯦ ꯎꯁꯣꯏꯁꯨ ꯆꯥꯗꯦ
ꯎ
ꯑꯗꯨꯒ
ꯀꯥꯑꯣꯈꯥꯔꯦꯗꯥ
ꯊꯁ
ꯎ
ꯅꯪ ꯁꯤꯗꯤꯕꯀꯣ ꯈꯔ ꯂꯩꯔꯗꯤꯀꯣ ꯅꯪꯅ ꯃꯤꯡꯁꯨ ꯑꯗꯨꯝ ꯀꯥꯎꯔꯅꯤ ꯅꯪ ꯀꯅꯥꯅꯣ ꯀꯅꯥꯅꯣ ꯍꯪꯉꯗꯤ ꯈꯪꯗꯦꯅꯦ ꯑꯩꯁꯤ ꯀꯅꯥꯅꯣ ꯍꯥꯏꯔꯒ ꯂꯩꯅꯤꯀꯣ ꯅꯪ
ꯃꯤꯡꯗꯤ ꯀꯥꯎꯔꯣꯏ ꯍꯦ
ꯎꯝ ꯑꯗꯣ ꯀꯥꯎꯔꯁꯨ ꯀꯩꯒꯨꯝꯕ ꯀꯥꯎꯕ ꯂꯩꯗꯣꯏꯕ ꯑꯣꯏꯔꯗꯤ ꯀꯔꯤꯔꯥ ꯆꯦꯒꯨꯝꯗ ꯏꯔꯒ ꯑꯗꯨꯝ ꯄꯨꯋꯣ
ꯥꯑ ꯁꯧꯒ꯭ꯔꯤꯁꯨ ꯆꯥꯗꯦ ꯑꯩ
ꯅꯪꯁꯤꯗꯤꯕꯀꯣ ꯅꯪꯒ ꯂꯩꯃꯤꯟꯅꯒꯗꯣꯏꯕꯗꯨꯗꯤ ꯋꯥꯔꯝꯅꯤ
ꯋꯥꯔꯦ ꯋꯥꯔꯦ
ꯀꯗꯥꯥꯏꯗꯒꯤ ꯍꯧꯖꯤꯛꯇꯤ ꯁꯧꯒ꯭ꯔꯤ ꯃꯇꯝꯁꯨꯅꯦ ꯁꯧꯒ꯭ꯔꯤ ꯃꯇꯝ
ꯆꯥꯕꯨꯗꯤ ꯆꯥꯏ ꯑꯗꯣ ꯌꯥꯝ ꯆꯥꯔꯗꯤ ꯑꯗꯨꯝ ꯇꯟꯕꯀꯣ
ꯑꯗꯨꯕꯨꯗꯤ ꯅꯤꯇꯤꯌꯥ ꯑꯗꯨꯝ ꯆꯥꯔꯗꯤ ꯀꯥꯏꯗꯒꯤ ꯑꯥ ꯑꯗꯨꯝ ꯍꯥꯎꯈ꯭ꯔꯦ ꯍꯥꯏꯕ ꯏꯟꯁꯥꯡꯗꯨꯁꯨ ꯅꯤꯇꯤꯌꯥꯏ ꯑꯌꯨꯛ ꯅꯨꯡꯗꯥꯡ ꯅꯨꯡꯊꯤꯟ ꯑꯗꯨꯝ ꯁꯨꯝ ꯆꯥꯔꯗꯤ ꯍꯥꯎꯕꯅꯤꯗ
ꯑ
ꯑꯗꯣ ꯊꯣꯡꯕ ꯃꯤꯅꯁꯨꯀꯣ ꯑꯗꯨꯝ ꯄꯨꯛꯊꯣꯡꯗ ꯊꯣꯡꯕꯗꯁꯨ ꯍꯥꯎꯗꯕꯅꯦ ꯐꯖꯅꯀꯣ ꯊꯣꯡꯕꯤꯔꯗꯤ ꯑꯗꯨꯝ ꯍꯥꯎꯕꯅꯦ
ꯍꯣꯏ
ꯑꯗꯨꯗꯤ ꯃꯥꯒꯤ ꯈꯨꯠ
ꯎꯝ ꯍꯣꯏ ꯃꯤ ꯈꯔꯒꯤ ꯈꯨꯁꯩ ꯑꯗꯨꯝ ꯌꯥꯝ ꯍꯥꯎꯋꯦꯀꯣ
ꯎꯝ
ꯏꯆꯝ ꯆꯝꯅ ꯊꯣꯡꯕ ꯑ ꯃꯣꯏꯁꯦ ꯌꯥꯝ ꯆꯝꯅ ꯊꯣꯡꯕ ꯃꯥꯜꯂꯦ ꯍꯥꯏꯔꯁꯨ ꯑꯗꯨꯝ ꯍꯥꯎꯈꯤꯕꯗꯣ
ꯑ
ꯈꯔꯅꯗꯤ ꯑꯁ ꯊꯥꯎ ꯉꯧꯔꯒꯀꯣ ꯃꯆꯨꯒ ꯐꯖꯅ ꯍꯥꯞꯔꯒꯀꯣ ꯍꯧꯔꯁꯨ ꯎꯝ ꯍꯧꯇꯦ
ꯁꯧꯒ꯭ꯔꯤꯕꯨ ꯊꯥꯎ ꯉꯧꯔꯗꯤ
ꯑꯣ ꯅꯠꯇꯦꯗ ꯑꯩꯁꯦ ꯁꯧꯒ꯭ꯔꯤꯒꯤ ꯃꯇꯥꯡꯗ ꯈꯛꯇ ꯑꯗꯨꯝ ꯑꯇꯣꯞꯄ ꯏꯟꯁꯥꯡꯁꯨ ꯀꯣ ꯑꯗꯨꯝ ꯐꯖꯅ ꯊꯣꯡꯕ ꯑꯗꯨꯃꯥꯏꯅ ꯊꯣꯡꯁꯨ ꯑꯗꯨꯝ ꯍꯥꯎꯗꯨꯕ ꯂꯩꯗꯅ ꯃꯈꯨꯠ ꯃꯈꯨꯠꯇꯒꯤ
ꯑ
ꯁꯧꯀꯤꯁꯤꯗꯤ ꯍꯥꯎꯕꯅꯤꯗ ꯀꯥꯡꯁꯣꯏ ꯆꯥꯕꯗꯨꯁꯨꯀꯣ ꯍꯥꯎꯕꯅꯦ ꯀꯨꯁꯧꯈ꯭ꯔꯤ ꯆꯌꯦꯗ
ꯏꯁ ꯅꯨꯄꯤ ꯏꯃꯥꯟꯗꯍꯦ
ꯀꯥꯏꯗꯒꯤ ꯅꯨꯄꯤꯁꯦ ꯆꯥꯕ ꯌꯥꯗꯦ ꯍꯥꯏꯕ ꯂꯩꯕ꯭ꯔꯅꯦ ꯅꯪꯁꯨ ꯑꯗꯨꯃꯥꯏꯅ ꯍꯥꯏꯔꯛꯀꯅꯨ ꯗ ꯑꯩꯩꯅꯅꯨꯡꯉꯥꯏꯇꯦꯗ
ꯅꯨꯄꯤꯁꯤꯡꯗꯤ ꯍꯨꯏ ꯆꯥꯗꯅꯤ ꯎ
ꯑꯩꯈꯣꯏ ꯑꯩꯗꯤ ꯑꯗꯨꯝ ꯆꯥꯏ ꯍꯣꯏ ꯏꯃꯥꯟꯅꯕꯤꯁꯨ ꯆꯥꯗꯤ ꯌꯥꯏ ꯑꯩꯈꯣꯏ ꯏꯃꯥꯈꯣꯏꯁꯨ ꯆꯥꯗꯦꯕ ꯑꯗ ꯑꯩꯗꯤ ꯑꯗꯨꯝ ꯆꯥꯏ ꯆꯥꯔꯗꯤ ꯀꯩꯔꯥ ꯐꯖꯅ ꯆꯥꯔꯒ ꯇꯨꯝꯃꯒ ꯍꯧꯒꯠꯂꯗꯤꯀꯣ ꯐꯖꯅ ꯇꯨꯝꯕꯒꯤ ꯃꯤꯠꯀꯥꯁꯦ ꯄꯣꯝꯕꯅꯦ
ꯍꯛꯆꯥꯡꯗꯤ ꯐꯕꯅꯦ ꯍꯨꯏꯗꯤ ꯑꯩꯁꯨ ꯆꯥꯗꯦ
ꯇꯥꯗꯦ
ꯎꯝ
ꯅꯪ ꯁꯤꯗꯤꯕꯀꯣ
ꯑꯩꯗꯤ ꯄꯣꯛ ꯆꯥꯏꯌꯦ
ꯑꯣꯛꯁꯥ ꯆꯥꯏꯌꯦ ꯍꯥꯏꯌꯣ ꯀꯩꯅꯣ ꯅꯣ ꯆꯩ ꯆꯥꯅꯤꯀꯣ ꯅꯪ ꯁꯥꯏꯔꯒ ꯆꯥꯒꯦꯔꯥ ꯀꯃꯥꯏꯅ ꯆꯥꯒꯦꯔꯥ ꯑꯩꯗꯤ ꯑꯗꯨꯝ ꯆꯥꯏ ꯑꯇꯩ ꯑꯩ ꯑꯉꯥꯡ ꯃꯇꯝꯗꯣꯀꯣ ꯎꯝ ꯍꯧꯖꯤꯛꯀꯤ ꯁꯔꯨꯒꯨꯝꯕꯗꯣ ꯍꯨꯏꯈꯣꯏꯒꯤ ꯁꯔꯨꯒꯨꯝꯕꯗꯣ ꯑꯩꯈꯣꯏ ꯏꯌꯥꯝꯕꯅꯀꯣ ꯐꯨꯠꯂꯒ ꯑꯗꯨꯝ ꯊꯥꯛꯍꯟꯕꯅꯦꯕ ꯑꯗꯨꯝ ꯃꯌꯥ ꯑꯩꯗꯤ ꯑꯗꯨꯝ ꯏꯌꯥꯡ ꯀꯪꯕꯅꯤꯅꯀꯣ ꯏꯁꯥꯁꯨ ꯑꯗꯨꯝ ꯈꯔ ꯅꯥꯒꯟꯕꯅꯤꯅꯀꯣ ꯑꯩꯈꯣꯏ ꯏꯌꯥꯝꯕꯅ ꯑꯗꯣ ꯎꯠꯂꯒ ꯑꯗꯨꯝ ꯊꯥꯛꯍꯟꯕꯅꯦ
ꯑꯣ ꯑꯗꯣ ꯅꯪ ꯅꯪꯒꯤ ꯃꯔꯝꯗ ꯈꯔ ꯍꯥꯏꯔꯅꯦ
ꯑꯩꯒꯤ ꯃꯔꯝꯗꯔ ꯀꯩꯒꯤ ꯃꯇꯥꯡꯗ ꯈꯪꯅꯤꯡꯉꯦ ꯏꯁꯧꯁꯨ ꯈꯔ ꯂꯥꯡꯕꯅꯦ ꯆꯤꯟꯁꯨ ꯈꯔ ꯀꯟꯕꯅꯦ
ꯍꯧꯖꯤꯛ ꯍꯧꯖꯤꯛ ꯅꯪ ꯀꯔꯤ ꯍꯣꯠꯅꯕ꯭ꯔ
ꯑꯩꯔꯥ ꯀꯩ ꯍꯣꯠꯅꯔꯒ ꯂꯩꯔꯝꯗꯣꯏꯕ ꯃꯥꯜꯂꯦ ꯑꯗꯨꯝ ꯋꯥꯔꯤ ꯁꯥꯟꯅꯕ ꯑꯗꯣ ꯅꯪꯒꯤ ꯅꯪꯒꯤ ꯋꯥꯈꯜꯗ ꯑꯩꯁꯦ ꯀꯔꯤ ꯇꯧꯔꯒ ꯂꯩꯔꯝꯗꯣꯏ ꯃꯗ꯭ꯔꯥ ꯎꯝ
ꯀꯣꯂꯦꯖ ꯀꯥꯕ ꯑꯣꯏꯔꯝꯃꯤ
ꯄꯦꯁꯔꯥ
ꯎꯝ
ꯑꯁꯁꯤꯡꯕꯒꯤ
ꯎꯝ
ꯇꯁꯦꯡꯅ
ꯍꯣꯏ ꯆꯨꯝꯃꯀꯣ
ꯁꯤꯡꯕꯩꯔꯥ
ꯍ
ꯅꯠꯇꯦꯗ ꯑꯩ ꯇꯥꯕ ꯂꯣꯏꯔꯍꯦ
ꯃꯦꯆꯤꯟ ꯊꯤꯟꯗ
ꯑꯁ ꯁꯤꯡꯕꯩꯅꯦ ꯀꯥꯕ ꯂꯣꯏꯔꯦ
ꯑꯗꯨꯗꯤ ꯍꯧꯖꯤꯛ ꯀꯔꯤ ꯇꯧꯕ꯭ꯔꯥ ꯀꯔꯤ ꯊꯕꯛ ꯇꯧꯕ꯭ꯔꯥ
ꯑ ꯍꯧꯖꯤꯛꯇꯤ ꯑꯗꯨꯝ ꯀꯩꯅꯣ ꯇꯧꯔꯒ ꯂꯩꯌꯦꯗ
ꯑꯗꯨꯝ ꯍꯥꯏꯕꯁꯦ ꯀꯔꯤꯅꯣ
ꯑ